ꯑꯣꯐ
ꯇꯥꯔꯕ
ꯇꯥ ꯇꯥ ꯑꯩꯅ
ꯀ ꯁꯥꯡ ꯀꯔꯤ
ꯑ ꯈꯣꯡꯅꯥꯡ ꯐꯥꯡꯗꯩ ꯑꯃꯨꯛ ꯆꯠꯂꯨꯔꯦ ꯑꯗꯨꯒ ꯑꯃꯨꯛ ꯍꯜꯂꯛꯑꯒ ꯑꯃꯨꯛ ꯆꯥ ꯊꯛꯄ ꯑꯃ ꯑꯩꯈꯣꯏ ꯍꯗ
ꯑꯩ ꯇꯨꯡ
ꯑꯩ ꯉꯁꯥꯏ ꯑꯩ ꯉꯁꯥꯏꯗꯩ ꯃꯦꯁꯦꯖ ꯍꯜꯂꯛꯇꯦ ꯈꯔ ꯅꯣꯏꯒꯤ ꯋꯥꯔꯤ ꯁꯌꯥꯝꯗꯣ ꯃꯥꯟꯕ
ꯎꯝ ꯇꯁꯨ ꯐꯁ ꯆꯣꯏꯁꯅꯔꯝꯕꯗꯨꯏ ꯐꯣꯟꯞ ꯅꯄꯨꯡ ꯅꯞꯄꯅꯤꯅ ꯇꯁꯕꯁꯅꯔꯣ
ꯍꯣꯏ ꯇ ꯍꯥꯏꯗꯤ ꯑꯩ ꯀꯩꯅꯣ ꯋꯥꯔꯤ ꯁꯅ ꯂꯣꯏꯕꯗ ꯉꯥꯏꯔꯦꯅ ꯃꯥꯁꯨ ꯃꯦꯁꯦꯁ ꯊꯥꯔꯦ ꯑꯩꯅ ꯃꯉꯣꯟꯗ ꯀꯣꯜ ꯇꯧꯔꯛꯀꯦ ꯉꯁꯥꯏ ꯍꯥꯏꯈꯤꯕꯅꯦꯕ
ꯎꯝ
ꯑꯗꯦ ꯅꯣꯏ ꯑꯃ ꯍꯣꯏ ꯂꯨꯍꯣꯡꯉꯤ ꯍꯥꯏꯕꯗꯨꯕꯨ ꯅꯣꯏ ꯁꯨꯕꯥꯁ ꯍꯣꯏ ꯕꯦꯁꯂꯥ
ꯀꯥꯅꯣ
ꯑꯃ ꯀꯩꯅꯣ ꯒ꯭ꯔꯨꯞꯇ ꯊꯥꯔꯛꯄꯗꯣ
ꯑꯣ ꯃꯥꯅꯦ ꯃꯥꯅꯦ ꯃꯣꯏ ꯄꯦꯠ ꯑꯣꯐ ꯕꯤꯁ ꯑꯦꯝ ꯕꯤ ꯕꯤ ꯑꯦꯁ
ꯑꯣ
ꯔꯉꯅꯤꯗ
ꯃꯥ ꯌꯥꯝ ꯐꯩꯅꯦ ꯃꯥꯗꯦ ꯑꯗꯨꯑꯣꯏꯗꯤ ꯃ ꯅ ꯄꯖꯅ ꯀ ꯍꯥꯎ
ꯃꯌꯥꯡ
ꯏꯃꯥꯏꯄꯦꯝ ꯍꯩꯈ꯭ꯔꯦ ꯍꯩꯈ꯭ꯔꯦ
ꯂ ꯂꯣꯏꯕ ꯌꯥ ꯂꯣꯏꯦ ꯑꯗꯨꯝ ꯃꯌꯥꯡ ꯄꯥꯒꯦ
ꯍꯥꯏꯗꯤ ꯅꯨꯄꯥ ꯑꯇꯣꯞꯄꯒ ꯆꯣꯆꯥ ꯆꯣꯆꯥ ꯇꯧꯕ ꯄꯣꯛ ꯃꯤꯔꯕ
ꯍꯣꯏ ꯍꯣꯏ
ꯎꯝ
ꯑꯗꯨꯝ ꯈꯪꯗꯕ ꯂꯩꯇꯦ ꯍꯥꯏꯕꯗꯤ ꯑꯗꯨꯝ ꯀꯩꯅꯣ ꯀꯥꯇꯨ ꯀꯔꯟ ꯀꯩ ꯇꯧꯕꯒꯤꯀꯣ ꯄꯔꯦ ꯐꯔꯦ
ꯑꯦꯝ ꯕꯤ ꯕꯤ ꯑꯦꯁ ꯂꯣꯏꯔꯒ ꯃ ꯃꯌꯨꯝꯆꯠ ꯆꯠ ꯁꯠ ꯄꯥꯟꯅꯈ꯭ꯔꯦ ꯇꯧꯔꯤꯁꯤ ꯃꯌꯥꯝ
ꯅꯪꯗꯤ ꯄꯥꯟꯈꯤꯔꯣꯏꯗ꯭ꯔꯣ
ꯑꯈꯣꯏꯅꯤ ꯄꯥꯟꯈꯤꯔꯣꯏ ꯑꯩꯈꯣꯏꯗꯤ ꯆꯨꯛ ꯁꯥꯖꯔꯦ
ꯀꯣꯅꯅꯥꯥꯏ ꯍꯥꯏꯔꯝꯕ ꯀꯅꯥꯅꯣꯃ ꯀꯩꯅꯣꯗꯣ ꯅꯨꯡꯁꯤ ꯅꯩꯗꯨꯕꯨ ꯃꯥꯔꯇꯤꯟꯒ ꯃꯥꯔꯇꯤꯟꯒ ꯅꯨꯡꯁꯤꯅꯩꯗꯣ ꯀꯅꯥꯅꯣ
ꯃꯥꯔꯇꯤꯟꯒ
ꯎꯝ
ꯑꯦꯛꯇꯔ ꯃꯥꯔꯇꯤꯟꯗꯨꯔꯥ ꯍꯥꯏꯁꯦ ꯍꯥꯏꯁꯦ ꯍꯤꯔꯣ ꯀꯨꯝꯕ ꯃꯥꯔꯇꯤꯟꯗꯣ
ꯍꯣꯏ
ꯈꯪꯗꯦ ꯃꯣꯏ ꯃꯣꯏ ꯕꯦꯁꯂ ꯃꯣꯏ ꯃꯈꯥꯔꯥ ꯈꯪꯗꯦ ꯑꯃ ꯅꯨꯡꯁꯤꯅꯩ ꯍꯥꯏꯕꯅꯦ
ꯗꯥ ꯁꯨꯕꯥꯁꯅ ꯌꯥꯝ ꯈꯪꯅ ꯍꯥꯏꯔꯝꯕ ꯃꯅꯤꯄꯤꯗꯨ ꯄꯥꯝꯗꯦ ꯈꯣꯠꯇꯦ ꯑꯩꯅ ꯄꯥꯝꯏꯗꯦ ꯈꯣꯠꯇꯦꯒ ꯍꯥꯏꯔꯝꯕ ꯃꯥꯅ ꯀꯔꯝꯕꯅ ꯀꯅꯥꯅꯣ
ꯑꯣ ꯊꯥꯒꯠꯂꯛꯄꯩ ꯑꯣꯏꯖꯥꯠꯂꯣ ꯑꯩꯗꯤ ꯈꯪꯗꯦ
ꯑꯗꯨ ꯈꯪꯗꯦ ꯅꯪ ꯈꯪꯉꯝꯗꯣꯏꯔꯥ ꯈ ꯈꯪꯗꯦ ꯃꯤꯁꯅꯤꯔ ꯃꯤꯁ ꯀꯩꯅꯣꯒ ꯊꯣꯛꯇꯣꯏ ꯇꯧꯕꯅꯤ ꯈꯣꯠꯄꯅꯤꯒ ꯇꯧꯅꯈꯤꯕ ꯃꯤꯁ ꯀꯩꯀꯩꯀꯥ ꯊꯣꯛꯇꯣꯏ ꯇꯧꯕꯅꯤꯒꯥꯏꯅ
ꯅꯨꯄꯥ ꯅꯨꯄꯤ ꯑꯇꯩꯅꯁꯨ ꯃꯌꯥꯝ ꯍꯥꯏꯔꯛꯑꯝ ꯒꯅꯤ ꯍꯥꯏꯕꯩꯕꯨꯗꯤ ꯃꯁꯛꯇꯤ ꯐꯖꯔꯝꯅꯤꯅ ꯑꯦꯛ ꯑꯦꯛꯇꯔꯁꯨ ꯑꯣꯏꯔꯝꯃꯤꯅ
ꯄꯥꯝꯗꯦ ꯌꯥꯝ ꯄꯥꯝꯕ ꯑꯣꯏꯗꯦ ꯃꯁꯛꯇꯣ ꯈꯪꯗꯦ ꯄꯝꯗꯦ ꯎꯝ
ꯄꯥꯝꯃꯦ ꯑꯩꯈꯣꯏꯗꯤ
ꯈꯪꯗꯦ ꯃꯁꯛꯇꯣ ꯌꯥꯝ ꯍꯩꯅꯗꯦ ꯃꯈꯌꯥꯠ ꯏꯁꯥꯡ ꯁꯥꯡꯉꯗꯅ
ꯁꯥꯡꯉꯁꯨ ꯃꯈꯌꯥꯠ ꯁꯥꯡꯕꯗꯨꯅꯦ ꯌꯥꯝ ꯅꯨꯡꯉꯥꯏꯔꯤꯁꯦ
ꯎꯝ ꯁꯨꯡꯄꯥꯝ ꯍꯦꯛ ꯄꯥꯝꯗꯦ ꯃꯥꯏ ꯃꯁꯛꯇꯣ
ꯀꯣꯛꯀ ꯉꯥꯎꯏ ꯇꯧꯔꯤꯁꯦ ꯈꯣꯡꯒꯥꯏ ꯈꯔ ꯆꯠꯂꯨꯗ ꯊꯦꯡꯒꯥꯏ ꯑꯃ ꯂꯣꯏꯔꯦ
ꯗꯤ ꯑꯃꯨꯛꯁꯨ ꯐꯖꯒꯨꯝ ꯇꯧ ꯌꯥꯗꯦ ꯑꯃꯨꯛꯁꯨ ꯑꯣꯀꯦ ꯃꯁ ꯇꯨ ꯀ ꯇꯣꯏꯗꯤ
ꯍꯣꯏ ꯅꯣꯛꯄꯗꯣ ꯃꯥꯏ ꯈꯌꯥꯠ ꯈꯤꯇꯪ ꯁꯥꯡꯕꯩꯅꯦꯕ
ꯑꯗ ꯈꯣꯡꯗꯤꯦ ꯌꯥꯝ ꯀꯥꯛꯆꯕꯩꯇꯥꯥ ꯇꯧꯕ ꯌꯥꯎꯕꯗꯣ ꯑꯃꯨꯛ ꯋꯥ ꯏꯟꯇꯔꯚꯤꯌꯨ ꯉ ꯁꯦꯝꯃ ꯁꯦꯝꯃ ꯌꯥꯝ ꯉꯥꯡꯕ ꯄꯨꯌꯣ ꯈꯣꯠꯄ ꯇꯧꯕꯗꯣ ꯑꯗꯨꯝ ꯍꯩꯅ ꯇꯧꯦ
ꯑꯗꯨꯕꯨꯗꯤ ꯇ꯭ꯔꯦꯟ ꯇꯧꯔ ꯊꯥꯗꯣꯛꯂꯛꯑꯕ ꯀꯩꯅꯣ
ꯐꯥꯎꯔꯕꯅꯤꯅꯒ ꯇꯧꯗ ꯇꯧꯋꯣ ꯍꯩꯟꯗꯕ ꯑꯗꯨꯝꯄ꯭ꯂꯤꯁꯤꯇꯤ ꯑꯣꯏ ꯑꯣꯏ ꯌꯥꯕꯗꯤ
ꯃꯤꯁꯇꯔ ꯏꯟꯇꯔꯅꯦꯁ ꯃꯤꯁꯇꯔ ꯏꯟꯇꯔꯅꯦꯁꯅꯦꯜ ꯊꯣꯛꯎꯔꯕꯅꯤꯅ ꯀ ꯇꯧꯔꯛꯅꯦ
ꯇꯁꯕ ꯃꯥꯥꯟꯕ ꯑꯃ ꯑꯗꯨꯝ ꯌꯥꯎꯕꯗꯣ ꯃꯥꯏ ꯑꯣꯏꯕ
ꯍꯣꯏ ꯁꯦꯝ ꯁꯥꯔꯒ ꯍꯥꯏꯗꯤ ꯅꯦꯆꯔꯦꯜ ꯑꯣꯏꯗꯕꯗꯣꯀꯣ
ꯋꯥ ꯉꯥꯡꯕꯁꯤ ꯁ ꯑꯣꯏꯗꯦ
ꯅꯣꯏꯁꯤꯒ ꯀꯌꯥ ꯁꯨꯔꯦ ꯄꯨꯟꯅ
ꯇꯥꯏꯦꯟ ꯇ ꯑꯣꯏꯔꯣꯣꯏ
ꯏ ꯏ ꯄꯦꯝꯃ ꯑꯩꯈꯣꯏ ꯌꯥꯝꯅꯦ ꯀꯣꯀ ꯉ ꯑꯣꯏꯁ
ꯎꯝ
ꯃꯥ ꯍꯌꯦꯡꯕꯟꯅꯤ ꯍꯥꯏꯌꯦ
ꯀꯩꯒꯤ
ꯀꯩꯅꯣꯒꯤ ꯍꯥꯏꯌꯔ ꯁꯦꯀꯦꯟꯗꯔꯤꯒꯤ ꯃꯣꯏ ꯄ꯭ꯔꯤꯟꯁꯤꯄꯥꯜ ꯆꯦꯟꯖ ꯇꯧꯕ ꯀꯩꯅꯣ ꯇꯧꯕ ꯍꯣꯡꯕꯒꯤ
ꯀꯥꯏꯒꯤꯗꯒ
ꯍꯥꯏꯗꯤ ꯍꯟꯗꯛ ꯄꯣꯖꯤꯁꯟ ꯂꯦꯞꯄꯤꯗꯅꯀꯣ ꯃꯣꯏꯒꯤ
ꯎꯝ
ꯑꯗꯨ ꯂꯦꯞꯄꯒ ꯂꯦꯞꯄꯒ ꯍꯥꯏꯗꯤ ꯄ꯭ꯔꯤꯟꯁꯤꯄꯥꯜꯗꯨꯅ ꯂꯩꯔꯤꯉꯩ ꯄꯨꯔꯤꯁꯅ ꯂꯦꯞꯄ ꯍꯥꯏꯁꯦ ꯑꯗꯨꯝ ꯆꯥꯎꯈꯠꯂꯦ ꯍꯥꯏꯕ ꯅꯠꯇ꯭ꯔꯣ ꯃꯥꯥ ꯂꯩꯔꯤꯉꯩꯗ
ꯎꯝ
ꯑꯗꯨꯒ ꯃꯣꯏꯅ ꯄ꯭ꯔꯤꯟꯁꯤꯄꯥꯜꯗꯣ ꯍꯟꯗꯛ ꯇ꯭ꯔꯥꯟꯁꯐꯔ ꯇꯧꯋꯦꯅ ꯍꯥꯏ ꯑꯗꯨꯒꯤ ꯑꯅꯧꯕ ꯑꯃ ꯂꯥꯛꯑꯦ ꯍꯥꯏꯕꯅꯦꯕ ꯑꯗꯨꯒꯤ ꯃꯣꯏꯅ ꯌꯥꯅꯤꯡꯗꯕ ꯁꯥꯇ꯭ꯔ ꯃꯈꯩꯗꯨꯅ ꯍꯥꯟꯅꯩ ꯀꯩꯅꯣ ꯃꯈꯩꯗꯣ ꯑꯣꯖꯥꯗꯣ ꯑꯗꯨꯝ ꯂꯥꯛꯍꯜꯂꯣ ꯍꯥꯏꯕꯒꯤ
ꯎꯝ
ꯑꯗꯨꯏ ꯉꯔ ꯅꯍꯥꯟ ꯉꯔꯥꯡ ꯙꯔꯅꯥ ꯀꯩꯀꯩ ꯉꯔꯥꯡ ꯀꯩꯅꯣ ꯇꯧꯕꯅꯦꯕ ꯌꯥꯅꯤꯡꯗꯕꯩ ꯇꯧꯕꯅꯦꯕ ꯑꯗꯨ ꯈꯔ ꯀꯩꯝꯇ ꯔꯤꯖꯜ ꯐꯪꯗꯕꯗꯨꯀꯣ ꯀꯩꯝꯇ ꯑꯗꯨꯒꯤ ꯍꯌꯦꯡ ꯕꯟ ꯇꯧꯅꯤ ꯍꯥꯏꯕꯅꯦꯕ ꯀꯛꯆꯤꯡꯒꯤ ꯑꯗꯨꯅ ꯑꯩ ꯃꯊ ꯁ꯭ꯋꯥꯏꯗ ꯍꯌꯦꯡ ꯀ꯭ꯂꯥꯁꯁꯨ ꯂꯩ
ꯑꯗꯨ ꯍꯥꯟ ꯀꯥꯏꯗ ꯀꯥꯏꯗ ꯖꯥ ꯑꯣꯏꯔꯝꯕꯅꯣ
ꯀꯩꯁꯨ ꯈꯪꯗꯦ ꯀꯋꯥꯏꯗꯅꯣꯗꯤ ꯈꯪꯗꯦ
ꯄꯥꯎ ꯍꯪꯉꯅꯤ ꯂꯧꯔꯗꯤ ꯑꯃꯨꯛ ꯇꯥꯟ ꯇꯥꯥꯟꯂꯒꯦꯔꯣ
ꯎꯝ ꯄꯥꯅꯤꯡꯗꯦꯗ ꯑꯗꯨꯒꯤꯗꯃꯛꯇ ꯁꯨꯝ ꯀꯣꯏ ꯍꯪꯉꯨꯗ꯭ꯔꯣ ꯑꯩꯈꯣꯏꯅ ꯇꯝꯃꯨꯕꯁꯨ ꯅꯠꯇꯅꯕꯨ
ꯅꯪ ꯇꯃꯕꯅ ꯃꯤꯗꯤ ꯐꯨꯜ ꯆꯁ ꯈꯪꯅꯤꯡꯉꯗꯤ
ꯃꯣꯏ ꯄꯣꯖꯤꯁꯟ ꯂꯦꯞꯄꯗꯨꯕꯨꯗꯤ ꯈꯪꯉꯦ ꯃꯣꯏ ꯃꯄꯥꯍꯣꯏꯗꯣ ꯑꯁ ꯅꯍꯥꯟꯋꯥꯏ ꯌꯥꯝ ꯉꯥꯎꯖꯔꯛꯄꯅꯦ
ꯎꯝ
ꯀꯩꯅꯣ ꯏꯅꯥꯎ ꯄꯥꯖꯦ ꯀꯥꯏ ꯃꯁꯜꯒ ꯃꯇꯆꯦꯛ ꯃꯇꯦꯛꯗ ꯊꯣꯛꯂꯛꯄ ꯅꯍꯥꯜꯋꯥ ꯌꯥꯝ
ꯎꯝ ꯑꯗꯨ ꯉꯗ ꯅ ꯂꯩ ꯑꯩꯒꯦ
ꯅꯠꯗꯦ ꯑꯗꯨ ꯋꯥꯥꯟꯗꯗꯤ ꯑꯩ ꯇꯨꯏꯁꯟ ꯇꯧꯔꯝꯗꯅ ꯃꯣꯏ ꯑꯗꯨꯋꯥꯏꯗꯣ ꯑꯗꯨꯀꯥꯟꯗ ꯃꯣꯏ ꯎꯕ ꯋꯥꯅꯤ ꯃꯥꯏ ꯅꯨ ꯄꯤ ꯒꯗꯣ ꯃꯁꯛ ꯐꯖꯕꯅꯦ
ꯎꯝ ꯑꯗꯨ ꯀꯩ ꯃꯁꯥꯗꯨ ꯅ ꯁꯦꯀꯦꯟ ꯏꯌꯥ꯭ꯔ ꯇꯝꯍꯜ ꯂꯤꯅꯣ
ꯃꯥꯗꯨ ꯀꯣꯂꯦꯖꯀꯤ ꯑꯣꯖꯥꯅꯤ ꯑꯗꯨꯁꯨ ꯀꯔꯤ ꯈꯪꯗꯦ ꯃꯥ ꯀꯩꯅꯣ ꯂꯩꯔꯒꯦ ꯁꯨꯝ ꯀꯩꯅꯣꯝ ꯈꯟꯖꯕ ꯑꯃ ꯂꯩꯔꯝꯒꯅꯤ ꯑꯗꯨꯅ
ꯎꯝ
ꯑꯩꯒ ꯎꯕꯁꯦ ꯈꯣꯠꯂꯝꯃꯦ ꯍꯧꯖꯤꯛꯇꯤ ꯑꯗꯨꯝ ꯀꯧꯔꯛꯑꯦꯕ ꯍꯥꯟꯅ ꯑꯦꯝ ꯌꯨꯗ ꯊꯦꯡꯅ ꯀꯥꯟꯗ ꯅꯪꯁꯦ ꯇꯧꯕ꯭ꯔꯣ ꯈꯣꯠꯄ꯭ꯔꯣ ꯃꯥꯅ ꯍꯥꯟꯅ ꯊꯦꯡꯅꯕ ꯇꯧꯁꯤꯜꯂꯛꯑꯦ ꯑꯗꯩꯗꯤ ꯍꯥꯟꯅꯁꯨ ꯁꯨꯝ ꯀꯥꯏ ꯎꯈꯤꯕꯩꯀꯣ ꯐꯖꯤ ꯀꯥꯏꯗꯣ ꯎꯈꯤꯕꯩ ꯑꯗ ꯑꯩꯅ ꯇꯧꯋꯦ ꯇꯥꯃꯣ ꯅꯪ ꯇꯥꯃꯣꯗꯤ ꯀꯥꯏꯗ ꯇꯧꯋꯤꯅꯣ ꯈꯣꯠꯂꯤꯏꯅꯣ ꯍꯥꯏ ꯁꯤꯗ ꯀꯩꯅꯣ ꯀꯦꯝꯄꯤꯡꯒꯤ ꯂꯥꯛꯄꯅꯦ ꯈꯣꯠꯄꯅꯦꯅ ꯍꯥꯏ ꯑꯩ ꯈꯥ ꯃꯅꯤꯄꯨꯔ ꯀꯣꯂꯦꯖ ꯆ ꯇꯧꯔꯛ ꯑꯦ ꯑ ꯑꯩꯅ ꯑꯩꯅ ꯇꯥꯃꯣ ꯀꯧꯕꯅꯤꯅ ꯃꯉꯣꯟꯗ
ꯏꯁ ꯇꯃꯣ ꯀꯣꯆꯤꯜ ꯂꯦ ꯌꯥꯝ ꯍꯩꯅ ꯗꯦꯗꯥ
ꯀ ꯀꯔꯣꯏꯅ ꯆꯞ ꯃꯥꯟ ꯅꯥꯗꯔꯣ ꯇꯥꯃꯣ ꯀꯧꯕꯒꯥ ꯗꯥꯗ ꯀꯧꯕꯒ ꯀꯩ ꯅꯪꯅ ꯉꯥꯡ ꯏꯗꯨꯕꯨ ꯀꯥꯏ ꯗꯥꯗꯥ ꯀꯧꯗꯣꯏꯕ ꯇꯥꯅꯤꯡ ꯗꯦ ꯆꯠꯂꯣ ꯑꯗ
ꯎꯝ ꯅꯪ ꯉꯥꯎꯗ ꯃꯤ ꯂꯩꯇꯦꯕꯦꯝ ꯀꯛꯆꯤꯡꯗꯒꯤ ꯊꯧꯕꯥꯜꯗꯒꯤ ꯂꯝ ꯁꯨꯑꯦ ꯎꯝ ꯇꯨ ꯐꯖꯗꯤ ꯄ꯭ꯂꯤꯖ ꯍꯥꯏꯔꯒ
ꯑꯩꯅ ꯌꯥꯝ ꯑꯉꯥꯡ ꯅꯨꯡꯁꯤꯅ ꯂꯨꯅ ꯇꯧꯕ ꯑꯃ ꯂꯩꯃꯤꯅꯤꯅꯦ ꯀꯩꯅꯣꯒꯤꯗꯣ ꯑꯥ ꯁꯥ꯭ꯔ ꯁꯨꯕꯥꯁꯀꯤ ꯃꯆꯥꯅꯨꯄꯥ ꯑꯇꯣꯝꯕꯗꯣ ꯈꯪꯕ꯭ꯔꯥ ꯚꯥꯏꯔꯦꯜ ꯑꯣꯏꯈꯤꯕꯗꯣ ꯑ ꯑꯗꯨꯒ ꯃꯥꯒ ꯀꯨꯝꯃꯤꯟꯅꯕ ꯑꯉꯥꯡ ꯑꯃ ꯀꯩꯅꯣꯒꯤ ꯇꯧꯕꯗꯣ ꯆꯤꯡꯅꯨꯡ
ꯎꯝ
ꯑꯗꯨꯏ ꯑꯉꯥꯡ ꯑꯃꯗꯨ ꯀ꯭ꯔꯤꯁꯅꯥꯅꯟꯗ ꯍꯥꯏꯗ‌ꯣ ꯀꯩꯅꯣꯒꯤꯅꯦꯕ ꯍꯧꯖꯤꯛꯀꯤ ꯅꯨꯄꯥꯁꯦ ꯑꯩꯅ ꯀꯩꯅꯣ ꯇꯧꯋꯦ ꯍꯥꯏꯕꯕꯁꯤ ꯅꯨꯄꯥꯁꯦ ꯑꯁꯤꯒꯤ ꯃꯌꯥꯝꯕꯩ ꯃꯆꯥ ꯅꯨꯨꯄꯥꯅꯦꯕ
ꯎꯝ
ꯈꯗꯥꯡꯗꯒ ꯆꯥ ꯊꯣꯡꯕꯅꯦꯕ ꯑꯩꯅ ꯌꯥꯝ ꯂꯨꯅ ꯇꯧꯃꯤ ꯑꯗꯨꯏ ꯑꯥꯉꯥꯡꯗꯨ ꯃꯁꯥꯛ ꯅꯨꯡꯁꯤꯕ ꯍꯧꯖꯤꯛ ꯀꯥꯏꯗ ꯂꯩꯝꯅ‌ꯣ ꯈꯪꯗ‌ꯦ ꯑꯃꯨꯛ ꯊꯤꯕ ꯈꯪꯗꯦ ꯍꯥꯏꯕ
ꯊꯤꯌꯨ ꯀꯩꯅꯣ ꯑꯋꯨꯞꯄ ꯎꯅꯥ ꯂꯣꯡꯊꯣꯛꯇꯅ ꯂꯪꯊꯣꯛꯄ ꯑꯣꯅꯥ ꯍꯥꯞꯆꯤꯟꯗꯅ
ꯃꯣꯏ ꯏꯃꯨꯡꯗ ꯃꯁꯛ ꯂꯣꯏ ꯐꯖꯕꯅꯦꯕ ꯃꯌꯥꯝꯕꯒꯥꯛꯇꯨ ꯑꯗꯨꯒ ꯉꯥꯅ ꯎ ꯀꯥꯟꯗꯣ ꯄꯨꯔꯥ ꯀꯥꯞ ꯇꯥꯜꯂꯦ ꯍꯥꯏꯔꯝꯃꯦ ꯍꯥꯏꯕ ꯑꯗꯒꯤ ꯃꯣꯏ ꯃꯇꯩ ꯃꯒꯥꯗꯨꯣ ꯐꯖꯕꯩ ꯍꯥꯏꯅꯕꯅꯦ ꯑꯃꯨꯛ ꯑꯩꯈꯣꯏ ꯂꯣꯏ ꯊꯤꯔꯝꯃꯦ ꯑꯗꯩ ꯃꯣꯏ ꯃꯇꯩ ꯃꯅꯥꯎꯗꯨꯁꯨ ꯐꯖꯕꯩ ꯍꯥꯏꯅꯕꯅꯦ ꯑꯩꯈꯣꯏ ꯄꯣꯖꯤꯁꯟ ꯂꯦꯞꯄꯤ ꯃꯃꯥ ꯃꯄꯥꯗꯣ ꯍꯣꯏꯅꯅꯦ ꯂꯣꯏꯔꯦ ꯂꯣꯏ ꯂꯣꯏꯔꯦ ꯌꯦꯡ ꯌꯥꯗ꯭ꯔꯦ ꯍꯥꯏꯕ
ꯈꯪꯅꯁ ꯑꯩ ꯌꯦꯡꯗꯦꯗ
ꯑꯗꯣ ꯑꯃꯒ ꯍꯥꯏꯔꯤ ꯉꯁꯥꯏ ꯗꯁꯕꯥ ꯀꯩꯅꯣ ꯋꯤꯂꯤꯌꯝ ꯃꯣꯏ ꯃꯅꯥꯎ ꯃꯨꯄꯥ ꯂꯨꯍꯣꯡꯗꯣꯔꯦ ꯍꯥꯏꯕ ꯑꯗꯨꯝ ꯍꯥꯏꯔꯝꯃꯤ ꯆꯨꯝꯕꯗꯨꯕꯨ
ꯃꯅꯥꯎꯄꯥ ꯍꯥꯏꯗꯤ ꯃꯣꯏ ꯑꯁꯣꯝ ꯀꯩꯅꯣꯝꯃ ꯃꯥꯡꯈꯤꯗꯨ
ꯃꯇ ꯍꯣꯏ ꯃꯥꯄꯣꯃꯤꯅꯦꯕꯗꯨꯣ
ꯀꯅꯥ ꯍꯥꯏꯔꯤꯕ
ꯃꯆꯥ ꯏꯕꯥꯅꯤꯗ ꯋꯥꯛꯀꯤꯡ ꯆꯠꯂꯨꯏꯕ ꯀꯩꯅꯣ ꯍꯜꯂꯛꯑꯒ
ꯍꯨꯏꯔꯦꯝꯞꯅ ꯍꯥꯏꯔꯛꯀꯅꯤꯍ ꯑꯗꯨ ꯑꯣꯏꯗꯤ ꯀꯩꯅꯣ
ꯠꯇ ꯍꯦ ꯇꯀꯣ ꯍ ꯇ ꯃꯁꯥꯏꯕꯥꯥꯟꯗꯣ ꯋꯥꯛꯀꯤꯡ ꯆꯠꯂꯨꯕ ꯃꯥꯥꯏꯗ ꯀ꯭ꯂꯤꯅꯤꯛ ꯍꯜꯂꯛꯑꯒ
ꯑ
ꯃꯄꯩ ꯁꯥꯟꯅ ꯆꯠꯁꯦ ꯍꯥꯏꯗꯅ ꯇꯠꯂꯨꯔꯁꯨ ꯇꯠꯂꯦꯅ ꯍꯥꯏꯔꯒ ꯋꯀꯤꯡ ꯑꯣꯏꯅ ꯆꯠꯂꯨꯔꯁꯤ ꯥꯛꯀꯤꯡ ꯆꯠꯄ
ꯑꯥ
ꯑꯗꯨꯗ ꯦꯀꯣꯇꯦꯁꯀꯤꯗꯨꯗ ꯒꯥꯔꯤꯗꯣ ꯈꯝꯃꯝꯃꯦꯗ ꯈꯣꯡ ꯆꯠꯄ ꯀꯥꯟꯗ ꯎꯂꯦꯝ ꯃꯅꯥꯡꯄꯥ ꯂꯥꯛꯄ ꯑꯁꯤ ꯑꯁꯤꯧ ꯂꯦꯝ ꯃꯅꯥꯎꯄꯥ ꯈꯣꯠꯄꯅꯦ ꯑꯁꯤ ꯑꯣꯏꯔꯝꯒꯅꯤꯋꯨꯂꯦꯝ ꯃꯅꯥꯎꯄꯥꯗꯣ ꯃꯥ ꯍꯦꯛ ꯄꯣꯛꯃꯤꯟꯅꯕꯗꯣ ꯂꯨꯍꯣꯡꯗꯣꯔꯦ ꯍꯥꯏ ꯈꯣꯠꯂꯦꯅ ꯑꯦ ꯃꯁꯛꯇꯣ ꯃꯥꯟꯅꯕ ꯌꯦꯡꯉꯣ ꯈꯣꯠꯂꯣ ꯃꯥꯥꯟꯅꯩ ꯗꯥꯏꯔꯦꯛ ꯃꯥꯟꯅꯩꯌꯦ ꯁꯤꯗꯤ ꯎꯂꯦꯝꯒ ꯆꯞ ꯃꯥꯟꯅꯩꯅ ꯍꯥꯏꯕ ꯑ ꯎꯋꯂꯦꯝꯅꯗꯤ ꯈꯔ ꯆꯥꯎꯧ ꯃꯥꯜꯂꯦ ꯑꯃꯅꯤ ꯈꯔ ꯄꯤꯛ ꯃꯥꯜꯂꯦꯅ ꯍꯥꯏꯕ ꯃꯥꯅꯦ ꯑꯗꯨ ꯍꯛꯇ ꯑꯉꯥꯡ ꯑꯣꯏꯕ ꯋꯥꯏꯗꯤ ꯑꯩ ꯑꯩꯛꯇ ꯀꯨꯏꯅ ꯁꯥꯟꯅꯩ ꯍꯥꯏꯌꯦ ꯒ꯭ꯔꯣꯞꯇ ꯍꯥꯡꯖꯤꯜꯂꯛꯣ ꯨꯂꯤ ꯃꯅꯥꯎ ꯃꯨꯄꯥ ꯅꯪ ꯂꯨꯍꯣꯡꯗꯧꯔꯕ ꯈꯣꯠꯂꯨꯗꯧꯔꯕ ꯑꯩꯣꯏꯗ ꯍꯥꯏꯗꯕ ꯈꯣꯠꯇꯕ ꯍꯦꯜꯗꯤ ꯑꯣꯏꯅ ꯍꯥꯡꯖꯤꯜꯂꯣ ꯁ ꯁꯨ ꯇꯧꯁꯤꯜꯂ ꯑꯗꯨꯝ ꯍꯥꯏꯔꯛꯦ ꯑꯗꯨꯅꯦ ꯑꯗꯨ ꯍꯪꯉꯨꯗꯁꯨꯕꯥꯁꯅꯁꯨ ꯐꯒꯗ ꯇꯔꯣꯏꯅꯥꯗꯗ
ꯃꯥ ꯍꯌꯦꯡ ꯀꯩꯅꯣꯗꯕꯨꯗꯤ ꯅꯕꯦꯝꯕꯔꯗꯕꯨꯗꯤ ꯊꯣꯛꯂꯛꯀꯅꯤ ꯍꯥꯏ ꯃꯣꯏ ꯀꯩꯅꯣꯒꯤ ꯁꯥꯟꯅꯨꯄꯥ ꯂꯨꯍꯣꯡꯕꯒꯤ ꯃꯣꯏ ꯁꯅꯨꯄꯥ ꯍꯣꯏ ꯂꯨꯍꯣꯡꯕꯩ ꯀꯩꯅꯣ ꯊꯣꯛꯂꯛꯀꯅꯤꯅ ꯍꯥꯏꯕꯅꯦ ꯑꯗꯨ ꯃꯣꯏ ꯃꯅꯥꯎꯄꯥ ꯂꯨꯍꯣꯡꯕꯩꯗꯤ ꯑꯣꯏꯔꯝꯃꯣꯏꯍꯦ ꯀꯣ ꯃꯥꯅ ꯁꯌꯥꯟ ꯇꯨꯔꯥꯟ ꯇꯥꯕ ꯑꯣꯏꯔꯝꯒꯅꯤ
ꯈꯪꯗꯦ ꯃꯥꯁꯦ ꯃꯣꯏ ꯃꯅꯥꯎꯨꯄꯥ ꯂꯍꯣꯡꯕꯩꯅꯦꯅ ꯑꯗꯨ ꯇꯔꯦ ꯍꯥꯏꯌꯦ ꯍꯪꯕ ꯕꯣꯂꯦꯝꯗꯣ ꯍꯣꯔꯦꯟꯒꯌꯥꯟ ꯇꯅ
ꯍꯣꯏ ꯍꯪꯒꯦ
ꯍꯧꯖꯤꯛ ꯋꯥ ꯃꯊꯪ ꯊꯝꯈꯤꯕ꯭ꯔꯣ
ꯄꯨꯡꯕꯨ ꯀꯌꯥ ꯇꯥꯔꯣ ꯍꯣꯏ ꯄꯣ ꯎꯝ ꯀꯩꯅꯣꯗꯤ ꯊꯥꯔꯇꯤ ꯁꯦꯀꯦꯟꯗꯤ ꯋꯥꯠꯂꯤꯕ ꯃꯥꯜꯂꯦ
ꯈꯪꯉꯔꯣꯏꯗꯕꯨꯗꯤ
ꯃꯃꯥꯏ ꯊꯥꯖꯗꯦ ꯑꯗꯨꯗꯤ ꯀꯩꯅꯣ ꯃꯌꯨꯝ ꯃꯀꯩꯒ ꯑꯃꯨꯛ ꯑꯉꯥꯡ ꯂꯥꯛꯑꯃꯤꯥ ꯇꯝꯕꯤꯗꯨꯗ ꯀꯃꯥꯏꯅ ꯏꯔꯥꯡ ꯐꯂꯥꯡ ꯌꯥꯎꯕꯁꯨ ꯑꯉꯥꯡꯁꯨ ꯅꯠꯇꯅ ꯀꯃꯥꯏꯅ
ꯈꯪꯗꯦꯗ ꯃꯥ ꯍꯥꯏꯕꯗꯨ ꯍꯥꯏꯕ ꯋꯥꯏ ꯁꯤꯟꯅꯩ ꯈꯣꯠꯂꯤ ꯀꯨꯏꯅꯒꯁꯤꯟꯅꯅꯩꯌꯦ ꯑꯗ ꯍꯥꯏꯦ ꯍꯥꯏꯕꯅꯦ ꯍꯣꯏ ꯅꯪꯀꯣꯛ ꯍꯥꯡꯉꯨ ꯑꯗꯨꯗꯗꯤ
ꯍꯣꯏ ꯃꯥꯅ ꯀꯩꯅꯤ ꯁꯨꯕꯥꯁ ꯆꯧꯅ ꯍꯥꯏꯒꯣ ꯑꯩꯈꯣꯏꯗꯒ ꯍꯥꯟꯅ ꯍꯥꯏꯔ ꯇꯣꯏꯔꯤꯕꯅꯤꯗ
ꯁ ꯂꯥꯛꯑꯣꯏ ꯂꯨꯍꯣꯡꯕ ꯂꯥꯛꯑꯣꯏ ꯍꯥꯏꯖꯤꯟꯁꯦ ꯑꯗꯨꯒ ꯎꯝ ꯍꯣꯏ ꯊꯝꯃꯣ ꯊꯝꯃꯣ ꯑꯪ ꯎꯝ
ꯔ ꯂ ꯊꯥꯃꯣ ꯊꯝ